ꯏꯂꯥꯏꯁꯤꯒꯤ ꯏꯂꯥꯏꯆꯒꯤ
ꯃꯥꯏꯒꯤ ꯃꯤꯡꯁꯦ ꯑꯁꯦꯡꯕ ꯑꯃ ꯐꯖꯅ ꯈꯪꯅꯗꯕꯅꯦꯕ ꯑꯕꯦꯔ ꯑ ꯇꯥꯔꯒ ꯂꯣꯏ ꯈꯪꯕꯅꯦꯕ ꯑꯍꯟꯈꯩꯩꯅꯁꯨ ꯎꯂꯦꯟ ꯃꯃꯥꯅ ꯑ ꯇꯥꯔꯒ ꯀꯧꯔꯦ ꯑꯩ ꯅꯣꯛ ꯃꯃꯤꯡ ꯈꯪꯗꯕꯅꯦꯕ ꯂꯥꯏ ꯁꯧꯖꯤꯗꯐ ꯈꯔ ꯐꯔꯛꯄ ꯋꯥ ꯌꯣꯒ ꯇꯧꯔꯦ ꯄꯥꯈꯪ ꯁꯥꯥꯗꯅ ꯁꯃ ꯂꯝꯗꯤꯗ ꯑꯩꯈꯣꯏ ꯇꯨꯏꯁꯟ ꯇꯝꯃꯤꯟꯅꯔꯤꯉꯥꯏꯗ ꯀꯗꯦ ꯑꯁ ꯃꯤꯟꯗꯨ ꯇꯦꯡꯀꯣꯃꯝ ꯌꯥꯔ ꯆꯠꯄ
ꯎꯝ ꯃꯊꯔ
ꯇ ꯆꯅꯦ ꯀꯅꯦꯁꯟ ꯏꯉꯣꯟꯅ ꯕꯣ ꯅ ꯊꯣꯡꯨ ꯈꯂꯨꯔꯦ ꯅꯪ ꯀꯩꯈꯥ ꯍꯥꯊꯔ ꯍꯥꯏꯁꯤ ꯂꯥꯡꯅꯦꯣꯏꯦ ꯆꯐꯨꯅꯦ ꯦꯕ ꯑꯩꯅ ꯉꯥꯏꯕꯪ ꯑꯗꯣ ꯑꯩꯉꯣꯟꯗ ꯍꯥꯠꯇꯣꯛꯀꯦꯁꯨ ꯉꯝꯗꯧꯕ ꯊꯤꯔꯛꯄꯅꯤ ꯃꯤ ꯑꯇꯩꯁꯨ ꯇꯧꯔꯨꯔ ꯊꯥꯖꯤꯜꯂꯛꯑꯗꯤ
ꯑꯗ ꯀꯩꯅꯃꯗ ꯍꯔ ꯀꯔꯤ ꯑ ꯂꯥꯛꯔꯤꯁꯤꯗꯅꯦ ꯂꯥꯏ ꯌꯥꯝ ꯄ ꯁꯥꯒꯅꯦ ꯃꯥ ꯂꯥꯛꯇꯣꯏꯁꯦ ꯈ꯭ꯋꯥꯏꯗꯒꯤ ꯂꯥꯡꯕ ꯑꯩꯈꯣꯏ ꯀꯥꯁꯤꯗ ꯂꯥꯛꯑꯒꯅꯦ ꯑꯗꯨꯒ ꯃꯤ ꯄꯣꯠꯁꯦ ꯂꯥꯏ ꯀꯦꯝ ꯑꯃ ꯁꯥꯟꯅꯩꯒꯦ ꯚꯥꯏ ꯄꯥꯏꯗꯣꯏꯁꯦ ꯈꯨꯗꯤꯡꯒꯤ ꯀꯦꯦ ꯑꯅꯤ ꯁꯥꯔꯒꯦ ꯍꯥꯏꯔꯣꯏꯕ ꯈ꯭ꯋꯥꯏ ꯂꯥꯡꯕ ꯀꯥꯁꯦ ꯈꯜꯂ ꯈꯜꯂꯛꯇꯕꯅꯤ ꯀꯦꯝ ꯁꯥꯟꯅꯒꯦ ꯚꯥꯏ ꯀꯦꯝꯚ ꯂꯩꯅꯦ ꯑꯗ ꯆꯠꯂꯣ ꯗꯥꯏꯅꯤ ꯈꯪꯅꯤ ꯈꯪꯕꯅꯤꯍꯦ ꯑꯩ ꯁꯤꯔꯤꯇꯤꯗ ꯗꯥꯏꯅꯤꯗ ꯄꯨꯂꯞ ꯂꯩ ꯇꯧꯔꯒꯦ ꯍꯥꯎꯋꯦꯔꯣꯏꯕ ꯁꯤꯅꯤ ꯁꯤꯇ
ꯧ ꯣꯁꯤ ꯀꯩꯅꯣꯗꯝ ꯌ ꯋꯥ ꯍ ꯂꯩ
ꯒꯤ ꯚ ꯇꯦꯗ
ꯗꯥꯏꯅꯤ ꯌꯥꯕꯅꯦꯅꯦ ꯏꯁ ꯑꯩꯅꯒ ꯍꯥꯏ ꯌꯥꯔꯦ ꯃꯥꯜ ꯂꯦ
ꯑꯗꯨꯅ ꯍꯧꯖꯤꯛꯇꯤ ꯌꯥꯗ꯭ꯔꯦꯕ ꯃꯥ ꯁꯥꯎꯒꯔꯦ ꯐꯖꯅ ꯒꯦꯝ ꯁꯥꯟꯅꯈꯤꯕꯗꯒꯤ ꯌꯥꯗ꯭ꯔꯦꯕ ꯃꯤꯁꯪꯖꯨꯂꯩꯔꯛꯇꯕꯗꯣ ꯃꯥꯒꯤ ꯑꯗꯨꯗ ꯑꯗꯨ ꯑꯗꯨꯅ ꯗꯨꯗꯩ ꯃꯥꯆꯨꯔꯨꯞ ꯊꯛꯄ ꯌꯨ ꯊꯛꯄ ꯍꯧꯈꯒꯔꯦ ꯍꯥꯏꯕꯅꯤꯀꯣ ꯀꯥꯏꯒꯔꯃꯤ ꯑꯗꯨꯝ ꯀꯩꯗꯧꯏꯅꯣ ꯚꯥꯏ ꯦꯒꯤꯅ ꯁꯤꯗ ꯃꯂꯗ ꯀꯩꯁꯨ ꯇꯧꯗꯦ
ꯃꯁꯤꯉꯥꯡ ꯁꯤ ꯐꯠ
ꯐꯥꯖꯅ ꯁꯦꯝꯕꯒꯦ ꯃ ꯊꯣꯛꯇꯣꯅꯤꯅꯦ ꯍ ꯁꯦꯝꯒꯦ ꯇꯧꯕ
ꯃꯥꯅ ꯁꯦꯝꯕꯤꯅꯨ ꯁꯦꯝꯕꯤꯅꯨ ꯍꯥꯏꯔ ꯑꯩꯅ ꯁꯦꯝꯅꯤ ꯍꯥꯏꯔꯨꯕ ꯑꯗꯨꯒꯤ ꯑꯁ ꯒꯦꯝ ꯂ ꯀꯛꯊꯠ ꯒꯦꯝ ꯁꯥꯁ ꯍꯎꯔꯥ ꯑꯩ ꯒꯦꯝ ꯂꯣꯏ ꯀꯛꯊꯠꯈꯔ꯭ꯦ ꯁꯨꯛꯁꯥꯟ ꯁꯥꯟꯅꯔꯣꯏ ꯍꯥꯏꯔꯄꯅꯦ
ꯍꯧꯖꯤꯛ ꯌꯥꯗꯦ ꯍꯧꯔꯨꯕꯔ ꯑꯁ ꯍꯦꯛꯇ ꯁꯥꯎꯖꯜꯂꯛꯏ ꯀꯩꯅ ꯀꯅꯥꯅꯕꯨ ꯅꯨꯡꯉꯥꯏꯗꯨꯏꯅꯣꯗ ꯁꯖ ꯁꯦꯡꯒꯥ ꯆꯂ ꯑꯣꯏꯔ ꯎ ꯔꯧꯏꯗ ꯑꯗꯨ ꯍ ꯑꯩꯒꯤ ꯁꯤꯗꯤꯛ ꯀꯣꯏꯃꯤꯟꯅꯁꯦ ꯒ ꯍ ꯦꯁꯅ ꯇꯥꯏꯊꯟꯅ ꯃꯥꯅ ꯑꯃꯨꯛ ꯃꯤꯆꯪ ꯆꯉꯛꯀꯗꯔꯅ ꯍꯥꯏꯐꯦ ꯍꯧꯔꯨꯕ ꯑꯃꯗꯨꯅ ꯑꯃꯨꯛ ꯃꯤꯆꯪꯗꯤ ꯂꯥꯏꯔꯗꯅ ꯑꯗꯨꯝꯗꯤ ꯍꯦꯟꯖꯤꯜꯂꯛꯄꯅꯦꯃꯦ ꯃꯤꯆꯪ ꯁꯨꯡꯂꯩ ꯂꯩꯔꯛꯇꯕ ꯑꯍꯝ
ꯏꯗ ꯍꯥꯏꯐꯦꯠ ꯊꯨꯅ ꯇꯩꯗꯣ ꯍꯧꯖꯤꯛ ꯁꯥꯟꯅꯃꯤꯟꯅꯔꯒ ꯅꯨꯄꯤ ꯅꯝꯕꯔꯒ ꯂꯣꯏꯅ ꯂꯧ ꯂꯩꯔꯝꯕꯅꯦ ꯍꯥꯏꯕꯣ ꯁꯣꯏ ꯁꯥꯟꯅꯃꯤꯟꯅꯔꯦ ꯑꯩꯈꯣꯏꯗꯣ ꯑꯩꯈꯣꯏ ꯃꯔꯤ ꯁꯥꯟꯅꯃꯤꯟꯅꯔꯝꯃꯦ ꯑꯗꯨ ꯅꯨꯄꯤꯗꯨ
ꯑꯗꯨꯝ ꯍꯦꯛ ꯌꯥꯑꯣ ꯄꯨꯟꯗꯩꯅꯦ ꯍꯥꯏꯗꯤ ꯑꯩꯈꯣꯏ ꯃꯤ ꯁꯨꯗꯕ ꯈꯣꯠꯇꯕꯗ ꯑꯗꯨ ꯅꯨꯄꯤ ꯂꯥꯞꯇꯝ ꯁꯥꯟꯅꯩꯑꯕ ꯑꯩꯈꯣꯏ ꯃꯔꯤ ꯁꯨꯔꯕꯧꯎꯗ ꯑꯩꯈꯣꯏ ꯑꯍꯨꯝ ꯈꯛ ꯇꯥꯍꯧꯕꯤꯅꯦꯃꯦ ꯍꯥꯕꯤꯁꯦ ꯅꯨꯄꯤꯗꯨꯒ ꯇꯣꯉꯥꯟꯅꯒ ꯆꯠꯈꯤꯕꯅꯦꯕ ꯁꯥꯟꯅꯈꯣꯏꯁꯦ ꯅꯝꯕꯔꯒ ꯂꯧ ꯂꯩꯔꯝꯅꯦ ꯍꯥꯏꯕ ꯑꯁ ꯂꯝꯒ ꯍꯪꯅ ꯏꯁ ꯀꯥꯏꯗꯩꯅꯣ ꯐꯨꯅꯤꯡꯕꯅꯤ ꯃꯕꯤꯗꯤ ꯂꯝꯁꯤꯍꯦꯟꯕꯅꯤ
ꯏꯁꯃꯥꯅ ꯄꯣꯇꯤꯟ ꯆꯥꯥꯁꯜꯂꯒ ꯖꯤꯝ ꯁꯥꯟꯅꯩꯅꯦ ꯕꯛꯇꯣꯏꯅꯦ ꯇꯣꯡꯃ ꯃꯇꯥꯡꯗ ꯃꯊꯤꯕꯣꯡ ꯅꯣꯡꯃꯩ ꯇꯔꯥꯏꯟꯊꯣꯏ ꯆꯥꯝꯅꯦ ꯍꯥꯏꯕ ꯑꯁꯦꯡꯕꯩꯅꯦ ꯑꯗ ꯃꯥꯟꯅ ꯆꯥꯕ ꯈꯨꯆꯥ ꯂꯩꯇꯔ꯭ꯦ
ꯃꯤꯅꯤꯅ ꯀꯩꯅꯣꯝ ꯆꯥꯕꯃꯦꯗ ꯃꯥ ꯑꯗꯨꯝ ꯌꯥꯎꯑꯣꯅꯦ ꯑꯃ ꯆꯥ ꯃꯥ ꯑꯗꯨꯝ ꯌꯥꯎꯔꯦ ꯑ ꯃꯥ ꯃꯊꯟꯗꯅ ꯁꯦꯕ ꯂꯣꯏ ꯐꯨꯔꯝꯅꯤꯀꯣ ꯗꯨꯕꯨꯗꯤ ꯌꯥꯏ ꯅꯣꯏ ꯍꯥꯎꯇꯤ ꯏꯟꯊꯣꯛꯎꯔꯑꯒ ꯏꯥꯟ ꯄꯥꯅ ꯉꯝꯗꯦ ꯀꯩꯅꯣ ꯀꯦꯔꯤꯡꯗꯣ ꯂꯣꯏ ꯁꯦꯒꯥꯏꯔꯦ ꯃꯥ
ꯃꯊꯟ ꯂꯥꯛꯑ ꯂꯣꯏ ꯐꯨꯔꯝꯕꯅꯤꯅꯦꯝꯗꯦ ꯑꯗꯨꯝꯗꯤꯅꯦ ꯅꯣꯏꯥꯎ ꯏꯟꯊꯨꯔꯦ ꯍꯥꯏ
ꯆꯥꯛ ꯆꯥ ꯇꯣꯛꯄꯅꯤꯅ ꯂꯥꯛꯑꯒ ꯔꯣꯃꯥꯟꯁꯀꯤ ꯋꯥꯔꯤꯅꯤ ꯇꯧꯗꯣꯏꯁꯤ ꯈꯜꯂꯦꯕ ꯑꯗ ꯃꯤꯅꯦ ꯂꯥꯎ ꯔꯗꯤ
ꯅꯤꯁꯥꯅꯦꯕ ꯍꯥꯟꯖꯣ ꯄꯥꯏꯔꯑ ꯏꯕꯣ ꯁꯤꯝꯅ ꯄꯨꯈꯠꯄꯅꯦꯕ ꯅꯪꯗꯨꯗꯤ
ꯍꯥꯞꯅꯥ ꯀꯨꯁꯤꯅ ꯇꯧ ꯍꯥꯏꯕ ꯆꯐꯝ ꯑꯋꯥ ꯑ ꯉꯥꯡ ꯌꯥꯕꯗꯤ ꯆꯥꯛ ꯊꯣꯡꯉꯣ ꯍꯥꯏꯔꯅꯤ ꯀꯩꯁꯥꯡ ꯊꯣꯡꯉꯣ ꯍꯥꯏꯔꯣꯅꯦ ꯉꯁꯥꯒꯤ ꯍꯥꯞꯅꯥ ꯀꯨꯁꯤꯅ ꯏꯟꯖꯥꯡꯛ ꯊꯣꯡꯐꯝꯗꯨꯅꯣ ꯀꯩꯒꯤꯅꯣ ꯍꯥꯏꯔꯅꯤ
ꯃꯥꯅꯁꯨ ꯊꯣꯡꯒꯦ ꯍꯥꯏꯔꯛꯀꯅꯤ ꯑꯗꯨꯝ ꯉꯔꯥꯡ ꯍꯥꯏꯔꯝ ꯐꯗꯧ ꯀꯥꯎꯊꯣꯛꯄ ꯉꯔꯥꯡꯅ ꯑꯃꯨꯛ ꯈꯣꯏ ꯕꯥꯅ ꯃꯇꯥꯡ ꯆꯥꯗꯅ ꯄꯩꯁꯥ ꯄꯪꯊꯥ ꯊꯥꯖꯟꯂꯛꯀꯅꯤ
ꯃꯇꯥꯡ ꯆꯥ ꯆꯥꯅ ꯊꯥꯔꯗꯤ ꯃꯇꯥꯡ ꯆꯥ ꯆꯥ ꯁꯤꯖꯤꯟꯅ ꯇꯧꯕ ꯂꯩꯔꯃꯤ ꯂꯣꯏ ꯁꯤꯖꯟꯅ ꯊꯣꯛꯈ꯭ꯔꯦ ꯍꯧꯖꯤꯛꯇꯤ ꯗ꯭ꯌꯨ ꯆꯜꯂꯦꯕꯌꯨ ꯆꯜꯂꯨꯗ ꯀꯅꯥꯅꯣ ꯄꯩꯁꯥ ꯊꯥꯖꯤꯜꯂꯤꯁꯦ ꯅꯝꯕꯔꯒ ꯂꯣꯏ ꯉꯥꯎꯔꯦ ꯗꯦꯇ ꯊꯔꯇꯤꯟ ꯔꯛ ꯐꯖꯅꯤ ꯑ ꯋꯥꯔꯤ ꯁꯤꯕꯨ ꯅꯝꯕꯔꯁꯤꯕꯨ ꯈꯪꯗ꯭ꯖꯥꯠꯗꯣ ꯃꯣꯏꯒꯤꯗꯣ ꯀꯦꯕꯤꯟꯗ ꯄꯨꯜꯂ ꯇꯧꯁꯤꯟꯕ ꯌꯥꯗꯕ꯭ꯔꯥ
ꯍꯅꯤ ꯈꯪꯗꯧ ꯃꯥꯟꯗꯦ ꯏ ꯁꯤ ꯅꯝꯕꯔꯁꯤꯕꯨ ꯃꯤ ꯑꯃꯗ ꯑꯟꯖꯔꯟꯦꯟ ꯁꯨꯝ ꯇꯧꯁꯟꯕꯗ ꯀꯩ ꯇꯧꯒꯦ ꯃꯤ ꯑꯃꯗ ꯑꯟꯖꯔ ꯍꯟꯖꯦꯟ ꯁꯨꯝ ꯇꯧꯁꯜꯂꯗꯤ ꯀꯩ ꯇꯧꯒꯕ ꯇ꯭ꯔꯥꯏ ꯇꯧꯔ ꯌꯦꯡꯉꯕꯗꯤꯁꯀ꯭ꯋꯥꯂꯤꯐꯥꯏ ꯆꯥꯗꯣꯏꯔꯥ ꯀꯔꯤ ꯐꯩ ꯑꯗꯨꯕꯨꯗꯤ ꯀꯩꯅꯣ ꯈꯪꯉꯀꯥꯟꯗꯗꯤ ꯂꯣꯏ ꯐꯔ ꯇꯥꯟꯅꯩꯌꯦ ꯈꯪꯁꯤ꯭ꯔꯤꯉꯩꯗ ꯇꯥꯇꯅꯦ ꯃꯤꯅ ꯇꯝꯝꯕꯩꯗꯤ ꯏꯇꯦ ꯑꯩꯣꯏ ꯀꯗ ꯃꯤꯒꯦ ꯔꯨꯗ꯭ꯔ ꯃꯔꯒ ꯇꯥꯅ
ꯁꯔꯨꯗ꯭ꯔꯛ ꯀꯗ ꯌꯥꯝ ꯃꯔ ꯀꯗꯣ ꯌꯥꯏ ꯑꯗꯨ ꯃꯥꯅ
ꯏꯊꯅ ꯍꯤꯟꯗꯤ ꯉꯥꯡꯉꯩꯕ꯭ꯔꯥꯥ ꯂꯩꯗꯧꯕ ꯃꯌꯥꯝꯒꯁꯨ ꯂꯩ ꯍꯥꯏꯞ ꯁꯤꯅꯦ ꯑꯩꯗꯤꯒ ꯊꯤꯉꯥꯏ ꯈꯠꯂꯕꯅꯦꯍꯦ ꯌꯨꯝꯕꯤꯕꯆꯥꯥꯒꯅꯤ ꯀꯩꯅꯣ ꯂꯩꯕꯅꯦ ꯑꯩꯅꯣ ꯍꯅ ꯈꯒ꯭ꯔꯥ ꯃꯆꯥꯒ ꯌꯥꯝ ꯇ ꯂꯩꯕ꯭ꯔꯥ ꯇꯔꯤꯄꯨꯔꯥ ꯉ ꯅꯪꯁꯨ ꯍꯥꯏꯂ